ꯑꯥꯎ ꯍꯥꯎ ꯍꯣꯏ ꯇꯥꯏꯌꯦ
ꯑꯣ ꯅꯨꯡꯉꯥꯏꯔꯤꯕ꯭ꯔꯣ
ꯍꯣꯏ ꯅꯨꯡꯉꯥꯏꯔꯤꯌꯦ ꯅꯪꯗꯤ ꯑꯆꯥꯥ ꯀꯔꯤ ꯀꯔꯤ ꯇꯧꯔ ꯂꯩꯕ꯭ꯔꯣ
ꯍꯧꯖꯤꯛꯇꯤ ꯆꯥꯛ ꯌꯦꯟꯁꯥꯡ ꯆꯥꯊꯣꯛꯑꯒ ꯑꯗꯨꯝ ꯂꯩꯌꯦ ꯊꯕꯛ ꯇꯧꯗ꯭ꯔꯤ ꯍꯧꯖꯤꯛ ꯐꯥꯎꯗꯤ
ꯑꯆꯥ
ꯗꯀꯣ
ꯑꯥ ꯑꯥ
ꯀꯦꯅ ꯑꯗꯨꯝ ꯂꯩꯌꯦ ꯅꯪꯗꯤ ꯆꯥꯛꯈ꯭ꯔꯕ꯭ꯔꯣ
ꯍ ꯆꯥꯛ ꯍꯦ ꯀꯁꯨꯣ
ꯑꯣ ꯀꯔꯤ ꯀꯔꯤ ꯃꯊꯦꯜ ꯆꯥꯔꯕ꯭ꯔꯥ ꯉꯁꯤꯗꯤ
ꯁꯤꯗꯤ ꯗꯗꯥꯎ ꯆꯥꯗꯥ ꯀꯗꯤ ꯅꯣꯏꯅꯤ ꯀ꯭ꯔꯤ ꯆꯥꯕ꯭ꯔꯣ
ꯑꯣꯝ ꯑꯩ ꯉꯁꯤ ꯀꯩꯅꯣ ꯆꯥꯏ ꯈꯥꯃꯦꯟ ꯑꯈꯥꯕꯒ ꯁꯧꯒꯔꯤ ꯑꯩ ꯊꯣꯡꯉꯦ ꯑꯗꯣ ꯀꯔꯤ ꯎ ꯎꯆꯤꯅꯥ ꯍꯥꯏꯕ꯭ꯔꯥ ꯆꯤꯡꯗ ꯄꯥꯟ ꯃ ꯎꯝ ꯀꯔꯤ ꯃꯁꯔꯝ ꯃꯣꯕ ꯌꯥꯣ ꯎꯆꯤꯅꯥ ꯍꯥꯏꯕꯅꯦ ꯀꯩꯅꯣꯗ ꯑꯩꯈꯣꯏ ꯑꯗꯨ ꯀꯥꯡꯉꯥꯎ ꯆꯥꯏ
ꯑ
ꯉꯁꯤꯗꯤ ꯀꯔꯤ ꯀꯔꯤ ꯊꯕꯛ ꯍꯣꯠꯅꯔꯤꯒꯦ
ꯑ
ꯀꯩ ꯊꯕꯛ ꯇꯧꯔꯅꯤ ꯉꯁꯤꯗꯤ ꯎꯝ ꯀꯔꯤ ꯊꯕꯛ ꯇꯧꯒꯦꯅ ꯈꯟꯕ꯭ꯔꯣ
ꯑ
ꯇꯥꯕ꯭ꯔꯥ